ꯍꯜꯂꯣ ꯇꯥꯏꯀꯣ
ꯇꯥꯏ ꯍꯣꯏ
ꯀꯩꯗꯧꯔꯤꯅꯣ
ꯍꯤꯞꯂꯒ ꯂꯩꯌꯦ ꯍꯗꯤ
ꯑ ꯑꯩꯗꯤ ꯑꯗꯨꯝ ꯃꯄꯥꯟꯗ ꯑꯗꯨꯝ ꯐꯝꯃꯒ ꯂꯩ ꯍꯧꯖꯤꯛꯇꯤ
ꯊꯃꯛ ꯂꯩ ꯇꯧꯉꯁꯤꯦ
ꯎꯝ ꯂꯩꯇ
ꯌꯥꯝ ꯅꯨꯡꯉꯥꯏꯔꯦ ꯅꯪꯗꯤ ꯏ ꯊꯣꯛ ꯂꯩꯇꯕꯅꯤꯅ
ꯅꯪ ꯅꯪ ꯂꯩꯕ꯭ꯔꯥꯅꯦ
ꯑꯩꯁꯨ ꯂꯩꯇꯦ ꯂꯩꯇꯗ ꯂꯩꯕꯨꯗꯤ
ꯑꯗꯨꯗꯤꯅꯁꯨ
ꯑ ꯍꯣ
ꯅꯨꯡꯉꯥꯏꯕꯗꯣ ꯑꯩ ꯏꯊꯟꯗ ꯇꯗꯦꯕ
ꯑꯩꯗꯤ ꯅꯨꯡꯉꯥꯏꯕ ꯅꯨꯡꯉꯥꯏꯇꯕ ꯑꯁ ꯈꯪꯗꯦ
ꯀꯩꯒꯤ ꯍꯤꯠꯄꯒ ꯂꯩꯕꯣ ꯅꯨꯡꯉꯥꯏꯇ꯭ꯔꯣ
ꯍꯤꯠꯄꯔꯁꯨ ꯑꯁ ꯌꯥꯗꯦꯗ ꯍ ꯃꯔꯗꯤ ꯌꯥꯗꯦ
ꯏꯁꯁ
ꯋꯥꯕꯒꯤ ꯋꯥꯕꯒꯤ ꯇꯨꯝꯕꯅꯦ
ꯀꯩꯒꯤ ꯋꯥꯕ ꯑꯍꯤꯡ ꯇꯨꯝꯗꯕ ꯏꯔꯣ
ꯍꯟꯗꯛꯁꯦ ꯈꯔ ꯈꯔ ꯊꯦꯡꯅ ꯇꯨꯝꯃꯤꯟꯅꯅꯤ ꯈꯗꯣꯏꯅꯦ
ꯑ ꯐꯨꯠꯕꯣꯜ ꯌꯦꯡꯕꯤ ꯑꯣꯏꯔꯝꯅꯦ ꯀꯣ
ꯑꯣ ꯁꯨꯝ ꯃꯔꯛꯇ ꯌꯦꯡꯉꯦ ꯍꯣꯏ ꯎꯝ ꯅꯪꯒꯤ ꯑꯃꯦꯝꯐꯥꯎ ꯌꯦꯡꯗ꯭ꯔꯣ
ꯍꯗꯗ ꯑꯩꯗ ꯑꯩꯗꯁꯤꯁꯨꯨꯁꯤ ꯀꯔꯦꯡ ꯉꯔꯥꯡ
ꯁꯤꯈ꯭ꯔꯦꯕ
ꯑꯥ ꯑꯩꯅ ꯄꯥꯝꯕ ꯇꯤꯝꯗꯣ ꯁꯤꯈ꯭ꯔꯦꯕ
ꯉꯔꯥꯡ ꯑꯦ ꯉ ꯉꯁꯤ ꯌꯌꯨ ꯁꯥꯟꯅꯕꯗꯨꯔꯣ
ꯄꯣꯇꯀ ꯁꯤꯈꯗꯅ
ꯑꯁ ꯂꯣꯏꯔꯦ ꯑꯗꯨ ꯁꯤꯔꯁꯨ ꯑꯇꯣꯞꯄ ꯌꯦꯡ ꯌꯥꯔ ꯀꯗꯣꯅꯦ
ꯇꯂꯦ
ꯅ ꯅ ꯅꯅ ꯅꯪꯅ ꯄꯥꯝꯃꯒꯦꯗꯨ ꯁꯤꯔꯒ ꯌꯦꯡꯅꯤꯡꯗꯦ ꯍꯥꯏꯕ ꯋꯥꯔꯕ
ꯑꯗꯨꯅꯦ
ꯀꯩꯅꯣ ꯋꯥꯔꯜ ꯀꯞ ꯂꯣꯏ ꯍꯥꯅꯤꯡꯕꯅ ꯉꯥꯏꯕ ꯉꯝꯗ꯭ꯔꯦ ꯍꯧꯖꯤꯛꯇꯤ
ꯑꯁ ꯂꯩ ꯍꯥꯏꯗꯤꯀꯣ ꯑꯩꯅ ꯁꯞꯄꯣꯔꯠ ꯇꯧꯕ ꯀꯔꯤꯒꯨꯝꯕ ꯁꯤꯔꯁꯨ ꯑꯩꯅ ꯅꯦꯛꯁꯀꯤ ꯒ꯭ꯔꯨꯞꯇꯨꯗ ꯁꯤꯅ ꯑꯩꯅ ꯑꯁꯤ ꯌꯥꯏ ꯑꯩꯅ ꯄꯥꯝꯃꯦ ꯍꯥꯏꯕꯗ ꯑꯗꯨꯝ ꯁꯞꯄꯣꯔꯠ ꯇꯧꯕꯅꯦ
ꯏꯁꯁ ꯑꯩꯈꯣꯏꯗꯤ ꯅꯣꯏꯒꯨꯝꯕꯅ ꯃꯤꯗꯤ ꯌꯥꯝꯗꯦꯕ ꯍꯥꯏꯗꯤ ꯑꯃ ꯈꯥꯔꯒ ꯑꯃꯨꯛ ꯑꯃ
ꯎ ꯑꯗꯨꯅꯦꯛ ꯀꯗꯥꯏ ꯑꯃꯈꯛꯇ ꯂꯣꯏꯔꯒ ꯈ ꯑꯩꯈ ꯑꯅꯤꯡ ꯌꯦꯡꯉꯔꯣꯏ ꯍꯥꯏꯅꯗꯤ ꯑꯗꯨꯗꯤ
ꯑ ꯌꯥ ꯑꯗꯨꯅ ꯐꯥꯏꯗ
ꯁꯞꯄꯣꯔꯠꯇꯤ
ꯐꯖꯅ ꯂꯦꯞꯄꯗꯣ ꯐꯤꯔꯦꯞ ꯐꯥꯎꯗꯅ ꯂꯦꯞꯄꯗꯣ
ꯑꯗꯨꯅ ꯑꯩꯗꯤ ꯍꯣꯏ ꯑꯩꯅ ꯑꯩꯅ ꯁꯞꯄꯣꯔꯠ ꯇꯧꯁꯨ ꯂꯩ ꯑꯗꯨꯕꯨ ꯑꯃꯈꯛꯇ ꯅ ꯍꯥꯏꯗꯤ ꯑꯗꯨꯝ ꯈꯔ ꯂꯩ ꯑꯅꯤ ꯑꯍꯨꯝꯒꯨꯝꯕꯀꯣ ꯑꯃ ꯁꯤꯔꯁꯨ ꯆꯠ ꯃ ꯑꯗꯨꯝ
ꯏꯁꯄꯦꯟꯒꯨꯝꯕ ꯑꯥꯔꯖꯦꯟꯇꯤꯅꯥꯒꯨꯝꯕ ꯐ꯭ꯔꯥꯟꯁꯀꯨꯝꯕ ꯑꯣꯏꯔꯕꯅꯤꯅ
ꯍꯥꯥ
ꯑꯪꯅ ꯁꯞꯄꯣꯔꯠ ꯇꯧꯕꯗꯣ ꯏꯁꯄꯦꯟ ꯑꯥꯔꯖꯦꯟꯇꯤꯅꯥ ꯐ꯭ꯔꯦꯟꯁ ꯑꯗꯨ ꯑꯣꯏꯔꯝꯅꯦꯕ
ꯃꯥꯅꯤ ꯍꯣꯏ ꯀꯩꯅꯣ ꯁꯨꯝꯅꯤ ꯅꯧꯋꯦ ꯁꯅꯦ ꯅꯁꯄꯣ ꯇꯧꯕꯗꯤ ꯍꯜꯂꯛꯑꯥꯟꯗ ꯑꯗꯨ ꯊꯐ ꯁꯐꯨ ꯇꯧꯋꯦ
ꯇꯧ ꯇꯧ ꯇꯧꯗꯧꯅꯤ
ꯃꯤ ꯈꯔꯗꯤ ꯑꯗꯨꯝ ꯁꯤꯁꯤ ꯎꯕꯦ ꯀꯔꯗ ꯐꯦꯁꯕꯨꯛꯇ ꯎꯕꯅꯦ
ꯀꯅꯥ ꯀꯕꯨ
ꯑꯗꯨ ꯃꯤꯁꯤꯡꯅ ꯀꯃꯦꯟ ꯀ ꯄꯣꯁ ꯊꯥꯔ ꯍꯥꯏꯕꯗꯣ
ꯀꯩ ꯀꯃꯣꯏ ꯊꯔꯥꯛꯄ
ꯃꯤ ꯃꯤ ꯈꯔꯗꯤ ꯉꯁꯤꯗꯒꯤ ꯀꯛ ꯌꯦ ꯑꯇꯣꯞꯄ ꯃꯤ ꯈꯔꯁꯨ ꯌꯥꯔ ꯌꯥꯎꯒꯅꯤ ꯍꯥꯏ
ꯑꯗꯨꯅꯤ ꯑꯗꯨꯅ ꯐꯥꯏ
ꯉꯁꯥꯏ ꯑꯌꯨꯛꯀꯤ ꯄꯣ
ꯑꯗꯒꯤ ꯊꯋꯥꯏ ꯅꯨꯡꯉꯥꯏꯗꯨꯗꯒꯤ ꯍꯣꯔꯦꯟꯁꯨ ꯆꯥꯔꯔꯣꯏ ꯐꯔꯦꯁꯨ ꯆꯥꯔꯦ
ꯃꯤꯗꯨ ꯣ ꯀꯦꯕ
ꯎ
ꯃꯤ ꯈꯔꯗꯤ ꯐꯖꯅ ꯀꯞꯂꯒ ꯄꯤ ꯇꯥꯕꯁꯨ ꯌꯥꯎꯔꯤꯅꯦ
ꯑꯦ ꯑꯩꯁꯨ ꯀꯞꯄꯅꯦ ꯉꯔꯥꯡ ꯇꯨꯝꯗꯦ ꯑꯗꯨ ꯐꯥꯎꯕꯧ ꯌꯦꯡꯉꯨ ꯇꯨꯡꯂꯣꯏ ꯇꯨꯡꯗ
ꯎꯝ ꯍꯣꯏ ꯁꯄꯣꯔꯠ ꯁꯄꯣꯔꯠ ꯇꯧꯋꯦ ꯀꯩꯁꯨ ꯀꯥꯏꯗꯦ ꯑꯗꯨꯕꯨ ꯑꯗꯨꯝ ꯀꯩꯅ ꯍꯥꯏꯁꯤꯔꯦ ꯌꯥꯝꯅ ꯅꯨꯡꯉꯥꯏꯇꯕꯒꯤ ꯇꯥꯏꯞꯇ ꯑꯗꯨꯝ ꯇꯧꯍꯜꯂꯕꯗꯣ ꯍꯥꯏꯕꯅꯤ
ꯃꯣꯏꯒꯤꯗꯨꯕꯨ ꯋꯥꯕꯤ ꯋꯥ ꯋꯥꯔꯁꯨꯋꯥꯕꯤꯒꯦ ꯍꯥꯏꯦ
ꯉꯕꯤ ꯍꯥꯏ
ꯑꯩꯅ ꯋꯥꯔꯒꯥꯟ ꯃꯣꯏꯅ ꯉꯝꯅꯤ ꯍꯥꯏꯗꯤ ꯑꯩ ꯑꯩꯅ ꯋꯥ
ꯑꯗꯨ ꯄꯥꯏꯔꯅꯤ ꯑꯗꯨꯝ ꯒꯦꯝꯅꯤ ꯦꯝꯅꯤ ꯄꯥꯏꯔꯀꯦ ꯍꯥꯏꯅꯤꯡ ꯑꯗꯨ
ꯑꯗꯨꯅꯤꯗ ꯍ ꯑꯃꯅ
ꯉꯝꯗ꯭ꯔꯦ ꯍꯥꯏꯗꯤ ꯉꯝꯗ꯭ꯔꯦ ꯑꯗꯨꯝ ꯉꯝꯗ꯭ꯔꯦꯕ ꯃꯊꯪꯗ ꯇ꯭ꯔꯥꯏ ꯇꯧꯔꯛ ꯈꯟꯖꯅ ꯍꯥꯏ ꯂꯣꯏꯔꯦ ꯍꯥꯏꯕꯅꯦ
ꯏꯁ ꯃꯊꯪꯗ ꯎꯕ ꯐꯪꯉꯔꯣꯏ ꯔꯣꯅꯦꯜꯗꯣ ꯈꯣꯏꯗꯤ ꯑꯩꯗ ꯗꯥ ꯔꯣꯅꯦꯜꯗꯣ ꯈꯣꯏ ꯎꯕ ꯐꯪꯉꯔꯦꯕ
ꯃꯥ ꯑꯗꯨꯗꯤ ꯃꯥꯕꯨꯗꯤ ꯂꯥꯁ ꯑꯣꯏꯔꯝꯅꯤ ꯍ ꯀꯅ
ꯎꯝ ꯃꯥ ꯀꯞꯄꯗꯣ ꯑꯩ ꯌꯦꯡꯕ ꯉꯝꯗꯦ
ꯃꯥꯗꯤ ꯃꯥꯗꯤ ꯌꯥꯝ ꯀꯞꯗ ꯌꯥꯝ ꯀꯄꯗꯤ
ꯅꯦꯝꯃꯔ ꯑꯥꯎ ꯅꯦꯝꯃꯔꯁꯨ ꯌꯥꯝ ꯅꯨꯡꯁꯤꯌꯦ ꯑꯗꯣ ꯑꯩ ꯍꯥꯏꯕꯅꯦꯕꯀꯣ ꯀꯄ ꯀꯞꯄꯗ ꯑꯣꯏꯔꯒ ꯑꯨꯃꯥꯏꯅ ꯊꯋꯥꯏ ꯌꯥꯝꯅ ꯅꯨꯡꯉꯥꯏꯗꯕꯗꯣ ꯔꯣꯅꯦꯜꯗ ꯑꯣꯏꯅ ꯀ ꯔꯣꯅꯦꯜꯗꯁꯨ ꯁꯨꯃꯥꯏꯅ ꯀ ꯀꯞꯄꯗꯤ ꯑꯩꯗꯤ ꯌꯦꯡꯕ ꯉꯝꯃꯣꯏ ꯍꯥꯏꯅ ꯐꯥꯦ ꯇꯧꯔ ꯂꯩꯕꯅꯦꯕ
ꯑꯗꯨ ꯍꯔꯦꯜꯗꯁꯨ
ꯃꯣꯏꯗꯤ ꯀꯞꯄꯦ ꯑꯗꯨꯕꯨ ꯀꯩꯅꯣꯗꯤ ꯑꯐꯥꯎ ꯀꯞꯇꯦ
ꯃꯣꯏꯗꯤ ꯑꯗꯨꯣ ꯑꯔꯣꯏꯕꯅꯤꯅ ꯀꯞꯇꯗꯤ ꯌꯥꯔꯣꯏꯅꯦ ꯍꯥꯏꯗꯤ ꯃꯣꯏꯁꯨ ꯑꯗꯨꯝ ꯄꯨꯛꯅꯤꯡ ꯅꯨꯡꯁꯤꯔꯛꯄꯗꯣ ꯑꯃ ꯂꯩꯌꯦꯕ ꯑꯗꯒꯤ
ꯉꯁꯤꯗꯤ ꯀꯞꯇꯦꯗ ꯃꯥꯗꯤ ꯑꯗꯨꯝ ꯉꯝꯗ꯭ꯔꯁꯨ ꯅꯨꯡꯉꯥꯏꯇꯕ ꯅꯨꯡꯉꯥꯏꯇꯕꯗꯤꯝ ꯃꯁꯥꯗ ꯑꯗꯨꯝ ꯎꯑꯦ ꯑꯗꯨꯕꯨ ꯄꯤ ꯇꯥꯔꯒ ꯀꯞꯄꯒꯨꯝꯕꯗꯤ ꯎꯗꯦ ꯃꯤ ꯁꯤꯁꯤꯗꯤ
ꯃꯥꯗꯤ ꯍꯧꯖꯤꯛꯁꯅꯥꯅꯦꯅ ꯆꯥꯟꯖꯩꯌꯦꯅ ꯃꯣꯏꯗꯤ ꯑꯔꯣꯏꯕꯗꯨꯅꯦꯕ ꯀꯞꯄꯗꯣ ꯃꯣꯏ ꯑꯃꯨꯛꯁꯨꯅꯥ ꯐꯪꯉꯔꯣꯏ ꯍꯥꯏꯅ ꯈꯟꯕꯤ ꯀꯄꯅꯤꯅ
ꯍꯥꯟꯅꯁꯨ ꯑꯗꯨꯝ ꯎꯏꯕ
ꯃꯊꯪꯒꯤ ꯋꯥꯔꯜ ꯀꯞꯇꯗꯤ ꯃꯣꯏ ꯁꯅꯥ ꯐꯪꯉꯔꯣꯏꯕ ꯑꯗꯨꯒꯤ ꯄꯨꯛꯅꯤꯡ ꯅꯨꯡꯁꯤꯕ ꯀꯥꯞꯄ ꯑꯣꯏꯔꯕꯝꯅꯤꯅ ꯃꯦꯁꯤꯁꯨ ꯀꯅꯥꯈꯥꯡ ꯃꯣꯏ ꯂꯥꯁ ꯃꯦꯖ ꯁꯤꯔꯒ ꯑꯃꯨꯛ ꯀꯥꯞꯂꯗꯤ
ꯁꯗ ꯄ ꯀꯞꯄꯗꯤ ꯎꯗꯨ ꯎꯗꯦꯗ ꯃꯥꯅꯦ ꯅꯨꯡꯉꯥꯏꯇꯦ ꯍꯥꯏꯕꯗꯨꯗ ꯈꯪꯅꯤꯡꯕꯀꯣ ꯃꯥꯒꯤ
ꯌꯦꯡꯁꯤꯅ ꯑꯗꯨ ꯀꯥꯞꯀꯦꯔꯥ ꯀꯥꯞꯂꯣꯏꯗ꯭ꯔꯥ
ꯑꯩꯅ ꯍꯥꯟꯅ ꯋꯥꯔꯀꯞ ꯑꯗꯨꯝ ꯋꯥꯔꯀꯞꯇꯁꯨ ꯑꯇꯣꯞꯄꯁꯨ ꯑꯗꯨꯝ
ꯍꯥꯟꯅ ꯑꯣꯏꯔꯛꯀꯗꯨꯗꯤ ꯃꯥ ꯃꯊꯪꯗ ꯑꯃꯨꯛ ꯌꯧꯕ ꯉꯝꯅꯦꯅ ꯂꯩꯑ ꯋꯥꯈꯥ ꯍꯥꯏꯗꯤ ꯀꯩꯅꯣ ꯂꯩꯕ ꯊꯥꯖꯕ ꯂꯩꯔꯤꯅꯤꯗ ꯎꯝ ꯔꯣꯅꯦꯜꯗꯣꯈꯣꯏꯁꯨ ꯀꯥꯄꯨꯏꯑ ꯃꯣꯏ ꯃꯊꯥꯡꯗ ꯃꯨꯁ ꯅꯥꯕ ꯌꯥꯅꯤ ꯍꯥꯏꯗꯤꯦ
ꯀꯞ ꯍꯥꯏꯔꯗꯤ ꯑꯗꯨꯝ ꯂꯩ ꯂꯩꯕꯅꯤꯅ ꯒꯦꯝ ꯈꯨꯗꯤꯡꯃ ꯄꯥꯏꯔꯝꯦ ꯃꯁꯥ ꯃꯁꯥ ꯏꯁꯥꯒꯤꯁꯨ ꯑꯗꯨꯝ ꯈꯥꯞꯄꯣꯦ ꯎ ꯍꯧꯖꯤꯛ ꯅꯦꯃꯥꯔꯒꯨꯝꯕꯕꯁꯤ ꯑꯗꯨ ꯑꯗꯨꯝ ꯃꯥꯥꯏ ꯑꯗꯨꯝ ꯀꯞꯄꯗ ꯑꯗꯨꯝ ꯉꯝꯗꯕ ꯃꯈꯩ ꯑꯗꯨꯝ ꯀꯞꯇ
ꯎꯝ ꯀꯞꯄꯅ ꯍꯦꯟꯅ ꯅꯨꯡꯁꯤꯌꯦꯗ
ꯑꯗꯨꯕꯨꯗꯤ ꯃꯁꯥ ꯃꯁꯥꯒꯤꯅꯤꯅ ꯈꯪꯗꯦ
ꯑ ꯑꯗꯨꯅꯦ
ꯐꯦꯟꯁꯤꯡꯁꯤꯗꯤ ꯑꯁ ꯂꯣꯏꯔꯦ
ꯐꯦꯟꯁꯤꯡꯅ ꯍꯦꯟꯕꯗꯣ ꯃꯣꯏꯗꯤ ꯀꯌꯥ ꯑꯗꯨꯝ ꯌꯥꯏꯕꯀꯣ ꯃꯣꯏ ꯀꯥꯞꯄꯁꯨ ꯀꯩꯅꯣ ꯇꯧꯔꯁꯨ ꯑꯗꯨꯝ ꯌꯥꯏꯑꯕꯀꯣ
ꯑꯗꯨ ꯑꯃ ꯎꯦꯕꯀꯣ ꯅꯨꯄꯤ ꯃꯆꯥ ꯅꯨꯄꯤ ꯑꯃ ꯐꯖꯅ ꯑ ꯇꯤꯚꯤꯒꯤ ꯃꯃꯥꯅ ꯐꯝꯅꯒ ꯍꯥ ꯌꯦꯅꯤꯡꯒ ꯀꯝꯒꯂꯕꯨꯗꯣ ꯎꯕ ꯋꯥ ꯅꯝ ꯂꯩ ꯂ ꯃꯀꯥꯄꯖ ꯅꯝ ꯂꯩꯕ
ꯃꯁꯥꯟꯅꯔ
ꯍꯥꯥ ꯃꯁꯥꯟꯅꯥꯇ ꯃꯤ ꯃꯥꯅ ꯅꯝꯂꯤꯕ ꯅ ꯃꯥ ꯀꯛ ꯂꯩꯕꯗꯣ ꯐꯣꯟ ꯄꯥꯏꯔꯝꯃꯦ ꯇꯣꯡꯉꯥꯜꯂꯦꯕ ꯃꯥꯗꯤ ꯇꯤꯚꯤ ꯃꯅꯥꯛꯇ ꯑꯗꯨꯝ ꯌꯦꯅꯒ ꯑꯗꯨꯝ ꯀꯞꯂꯤꯕꯅꯦꯕ
ꯑꯣ
ꯑꯗꯨ ꯑꯣꯏꯅꯤ
ꯎ
ꯇꯞꯄ ꯍꯥꯏꯕꯅꯦ ꯑꯩꯗꯤ ꯑꯦ
ꯍꯥꯏꯗꯤ ꯅꯨꯄꯤꯁꯤꯅ ꯍꯣꯏ ꯅꯨꯄꯤꯁꯤꯅ ꯑꯌꯥꯝꯕ ꯀꯝꯗꯧꯗ ꯅꯨꯄꯥꯁꯨ ꯅꯨꯄꯥ ꯀꯧꯔꯣꯏꯅꯦ
ꯑꯩꯁ ꯅꯨꯄꯥꯁꯨ ꯀ ꯑꯩꯁ ꯅꯨꯄꯥꯁꯨ ꯀꯥꯞꯄꯅꯦ ꯀꯣ ꯀꯥꯞꯄꯅꯦ ꯗ꯭ꯔꯤꯝꯁꯦ ꯌꯥꯝ ꯃꯔꯑꯦꯅꯁꯥꯏ
ꯄ ꯎꯗ꯭ꯔꯦ ꯅꯨꯄꯤꯁꯤꯡꯗꯤ ꯍꯧ ꯀꯞꯄꯁꯨ ꯌꯥꯅꯤ
ꯑꯩ ꯎꯑꯦ ꯉꯁꯥꯏ ꯅꯨꯄꯥꯃ ꯀꯥꯞꯄꯗꯣ
ꯅꯣꯏꯔꯗꯔꯣ ꯐꯣꯟꯗꯗ
ꯎꯝ ꯇꯋꯅ ꯇꯧꯕꯗ ꯃꯥꯏ ꯄꯤ ꯑꯃꯨꯛ ꯇꯥꯏꯕ ꯃꯨꯅꯨꯡꯁꯤꯌꯦ ꯌꯥꯝ
ꯃꯥꯒꯤ ꯀꯦ ꯐꯖꯔꯕꯅꯤꯅꯦꯁ ꯦ ꯐꯖꯔꯕꯅꯤꯅꯦ
ꯄꯨꯁꯨ ꯈꯪꯗꯗꯦ
ꯑ ꯑꯁꯁꯄꯤꯣ
ꯃꯥꯁꯨ ꯑꯥꯎ ꯑꯗꯨꯅꯦ ꯃꯥꯁꯨ ꯀꯣ ꯗ ꯌꯥꯝ ꯃꯉꯥꯎꯕꯅꯤ ꯂꯩꯗ ꯃꯥꯁꯨ
ꯑ ꯃꯥ ꯄ꯭ꯔꯈꯔꯗꯦꯅ ꯑꯩꯗꯤ ꯍꯣꯏꯄ ꯁꯞꯄꯣꯔꯠꯇ ꯇꯧꯔꯦ ꯑꯗꯨꯕꯨ ꯑꯩ ꯁꯞꯄꯣꯔꯠ ꯇꯧꯕꯗ ꯇꯧꯔꯦ ꯑꯗꯨꯝ ꯉꯝꯗꯤ ꯉ ꯉꯝꯗꯤ ꯉꯝꯗ꯭ꯔꯦ ꯎꯄꯥꯏ ꯂꯩꯇ꯭ꯔꯦꯗ
ꯗ ꯌꯥꯝ ꯍꯥꯏꯗꯤ ꯌꯥꯝ ꯑꯩꯈꯣꯏꯅ ꯌꯥꯝ ꯆꯣꯛꯄꯁꯨ ꯀꯩꯗꯧꯔꯅꯤ ꯊꯝꯃꯣꯏ ꯁꯣꯛꯅꯕꯅꯦꯕꯀꯣ
ꯎꯝ
ꯃꯣꯏ ꯃꯣꯏ ꯉꯝꯃꯦꯅ ꯑꯩꯈꯣꯏ ꯀꯩꯅꯣꯝ ꯀꯩꯅꯣ ꯐꯪꯒꯗꯕꯁꯨ ꯅꯠꯇꯦ ꯃꯣꯏ ꯉꯝꯗꯦꯅ ꯑꯩꯈꯣꯏ ꯃꯥꯡꯒꯗꯕ ꯂꯩꯕꯗꯤ ꯅꯠꯇꯦꯕꯀꯣ ꯑꯗꯨ ꯑꯩꯈꯣꯏ ꯆꯣꯞꯃꯝꯕꯤꯒꯔ ꯑꯗꯨꯝ ꯊꯝꯃꯣꯏ ꯁꯣꯛꯄꯗ ꯂꯩꯗꯅ ꯉꯝꯗ꯭ꯔꯗꯤ ꯊꯝꯃꯣꯏ ꯁꯣꯛꯄ ꯉꯝꯝꯕꯗꯤ ꯌꯥꯝ ꯍꯔꯥꯎꯕꯗꯣ ꯑꯗꯨꯝ ꯈꯜꯂꯗꯤ ꯑꯗꯨꯝ ꯍꯥꯏꯗꯤ ꯑꯩꯈꯣꯏꯕꯨ ꯑꯗꯨꯝ ꯑꯩꯈꯣꯏ ꯃꯇꯝ ꯍꯥꯡꯕ ꯉꯛꯄꯅꯤꯗ
ꯐꯦꯟ ꯐꯦꯟ ꯍꯥ ꯂꯁꯤ ꯃꯤꯅꯦ ꯃꯣꯏꯅ ꯀꯩꯝꯇ ꯈꯪꯕꯤꯗ꯭ꯔꯁꯨ ꯑꯩꯈꯣꯏꯅ ꯐꯦꯟꯗꯅꯤ ꯍꯥꯏꯔꯒ ꯏꯁꯥꯅ ꯈꯜꯂꯒ ꯂꯩꯕꯗꯣ
ꯈꯪꯉꯝꯃꯣꯏꯕꯀꯣ ꯃꯣꯏꯗꯤ ꯈꯪꯁꯨ ꯈꯪꯗꯦꯕ ꯑꯩꯈꯣꯏꯅ ꯁꯤꯗ ꯐꯦꯟꯁ ꯃꯦꯁꯤ ꯐꯦꯟꯁꯀ ꯃꯦꯁꯤ ꯐꯦꯟꯁ ꯔꯣꯅꯦꯜꯗꯣ ꯐꯦꯟ ꯁꯨꯃꯥꯏ ꯃꯔꯛꯇ ꯍꯥꯏꯗꯤ ꯈꯠꯅꯥ ꯄꯥꯝꯕꯤ ꯑꯗꯨꯝ ꯌꯥꯎ ꯑꯣꯏꯅ ꯑꯥ ꯄꯣꯅꯥꯁꯨ ꯌꯥꯎꯕꯅꯦ ꯑꯗꯨ ꯃꯣꯏꯅꯗꯤ ꯑꯩꯈꯣꯏ ꯄꯣꯛꯑꯦ ꯈꯪꯕꯁꯨ ꯅꯠꯇꯦ ꯑꯩꯗ ꯑꯃ ꯃꯣꯏ ꯑꯗꯨꯗ ꯐꯨꯅꯥꯔ ꯂꯩ ꯍꯥꯏ ꯑꯅ ꯇꯥꯒꯗꯕꯁꯨ ꯅꯠꯇꯦꯕꯀꯣ
ꯑꯩ ꯁꯤ ꯍꯥꯏꯁꯨ ꯍꯥꯏꯔꯁꯨ ꯈꯪꯉꯣꯏꯗ ꯃꯥꯅ ꯁꯨꯃꯥꯏꯅ ꯇꯧꯕꯒꯦ ꯑꯗꯨꯃꯥꯏꯅ ꯇꯧꯒꯦ ꯍꯥꯏꯕ ꯐꯥꯎꯗꯨ ꯈꯪꯂꯪꯂꯣꯏꯗ ꯑꯩꯈꯣꯏ ꯈꯛꯇ ꯅꯨꯡ ꯁꯤꯗ ꯈꯛꯇ ꯃꯥꯡꯉ ꯂꯩꯍꯧꯗꯕꯅꯤ
ꯑꯗꯨꯅꯦ ꯄꯥꯡꯕꯩꯅꯤꯀꯣ ꯑꯗꯨꯗꯤꯀꯣ
ꯑꯗꯨꯗꯥꯏꯗꯒꯤ ꯐꯖꯅ ꯆꯥꯡ ꯑꯃꯗ ꯂꯩꯔꯗꯤ ꯑꯗꯨꯝ ꯐꯔ ꯌꯥꯎꯗꯨ ꯌꯥꯝ ꯍꯦꯟꯖꯤꯜꯂꯒ ꯀꯥꯟꯅꯗꯦ ꯍꯥꯏꯕꯅꯤꯅꯦ
ꯑꯗꯨꯅꯦ ꯃꯦꯁꯤ ꯐꯦꯟ ꯑꯣꯏ ꯔꯣꯅꯦꯜꯗꯣ ꯔꯣꯅꯦꯜꯗꯣꯕꯨ ꯀ꯭ꯔꯤꯇꯤꯤꯁꯥꯏꯠ ꯑꯗꯣ ꯍꯥꯏꯗꯤ ꯐꯠꯇꯕ ꯌꯥꯝ ꯍꯩꯅꯤ ꯋꯥ ꯉꯥꯡ ꯋꯥꯉꯥꯡꯁꯤꯡ ꯑꯗꯨꯒ ꯑꯗꯣ ꯑꯃꯨꯛ ꯔꯣꯅꯦꯜꯗꯣ ꯐꯦꯟꯁꯤꯡꯅ ꯑꯃꯨꯛ ꯃꯦꯁꯤꯗ ꯑꯥ
ꯑꯗꯨꯅꯦ ꯑꯗꯨꯝ ꯑꯃꯗꯤ ꯍꯥꯏꯅ ꯍꯥꯏꯅ ꯂꯩꯌꯦꯕ ꯑꯗꯨꯅꯦ
ꯑꯗꯨꯗꯒꯤ ꯑꯗꯨꯝ ꯃꯩ ꯃꯔꯛꯇ ꯑꯃꯨꯛ ꯐꯨꯅꯕ ꯈꯥꯅꯕ ꯍꯧꯔꯅꯤ
ꯇꯨꯝꯅ ꯂꯩꯔ ꯑꯗꯨ ꯑꯗꯨꯅ ꯐꯔꯕꯅꯦ
ꯍꯣꯏꯗ ꯃꯣꯏ ꯑꯄꯥꯝꯕꯗꯣ ꯑꯗꯨꯝ ꯇꯨꯃꯤꯟꯅ ꯑꯗꯨꯝ ꯁꯞꯄꯣꯔꯠ ꯇꯧꯕꯋꯕꯀꯣ
ꯑꯩꯈꯣꯏꯅ ꯍꯣꯏ ꯀꯣꯃꯦꯟ ꯐꯦꯁꯕꯨꯗ
ꯎꯝ
ꯃꯦꯟ ꯑꯗꯨꯝ ꯄꯥꯏꯔ ꯍꯥꯏꯗꯤ ꯅꯣꯛꯂꯦ ꯑꯗꯨꯝ ꯃꯣꯏꯅ ꯍꯥꯏꯅꯕꯁꯤꯡꯗꯣ ꯌꯦꯡ
ꯁꯨꯝꯃꯣꯏ ꯉ ꯌꯥꯝ ꯁꯧꯅꯤꯡꯉ ꯃꯔꯛꯇꯤ ꯃꯦꯁꯤ ꯐꯦꯟꯁꯤꯡꯁꯦ ꯔꯣꯅꯦꯜꯗꯣꯕꯨ ꯑꯗꯨꯝ ꯌꯥꯝ ꯍꯥꯏꯗꯤ ꯀꯔꯤ ꯄꯦꯅꯦꯜꯗꯣ ꯍꯥꯏꯕ꯭ꯔꯥ
ꯑꯃꯥꯎꯁꯨ ꯑꯃꯥꯎꯁꯨ ꯑꯗꯨꯝ ꯍꯥꯏꯅꯔꯒ ꯃꯥꯥꯎ ꯁꯥꯟꯅ ꯑꯗꯨꯝ ꯈꯪꯉꯤꯕ ꯑꯇꯣꯞꯄ ꯑꯇꯣꯞꯄ ꯄꯣꯁꯇꯁꯨ ꯎꯝ
ꯑꯗꯨꯅꯤ ꯑꯗꯨꯕꯨ ꯑꯩꯅ ꯄꯥꯝꯕꯅꯤꯅ ꯃꯣꯏꯅ ꯑꯗꯨꯃꯥꯏꯅ ꯊꯤꯛꯅ ꯉꯥꯡꯕꯒ ꯑꯩꯁꯨ ꯁꯥꯎ
ꯐꯁ ꯌꯥꯝꯅꯦ ꯑꯗꯨꯒ ꯑꯩꯗꯤ ꯍꯣꯏ ꯄꯥꯝꯃꯁꯨ ꯍꯣꯏ ꯍꯥꯏꯌꯣ ꯃꯣꯏꯕꯨꯁꯨ ꯑꯗꯨꯝ ꯑꯩꯈꯣꯏꯅ ꯍꯥꯏ ꯑꯩꯈꯣꯏꯕꯨꯁꯨ ꯃꯣꯏꯅ ꯑꯃꯨꯛ ꯍꯥꯏꯕ ꯑꯗꯨꯗꯗ ꯂꯣꯏꯅ ꯍꯥꯏꯒꯅꯤ ꯍꯥꯏꯅ ꯑꯩꯗꯤ ꯑꯗꯨꯝ ꯈꯜꯂꯗꯕ ꯅꯣꯛꯑꯒ ꯌꯦꯡꯉ ꯂꯩꯕꯅꯤꯅꯗꯤ ꯃꯣꯏꯅ ꯇꯥꯛꯎꯕ ꯄꯣꯁꯤꯡꯗꯣꯣ ꯀꯨꯃꯦꯟꯁꯤꯡꯗꯣ ꯍꯥꯏꯗꯤ ꯃꯣꯗꯦ ꯀꯩꯒꯨꯝ ꯏꯗꯤꯛ ꯏꯗꯤꯛꯀꯨꯝꯕ ꯇꯧꯔꯒ ꯊꯥꯒꯠꯅꯟꯗ ꯌꯥꯝ ꯂꯩꯗꯅ ꯑꯗꯨꯗ ꯃꯟꯅꯦ ꯌꯦꯁ ꯅꯣ ꯅꯅꯤꯡ ꯃꯒꯨ ꯑꯗꯨꯕꯨ ꯅ ꯂꯩꯔꯝꯅꯦꯕ ꯐꯔꯦꯗꯤꯦ ꯑꯗꯨꯕꯨ ꯉꯃꯒꯤ ꯀꯅꯥ ꯀꯅꯥꯅ ꯉꯝꯒꯦ ꯍꯥꯏꯕꯗꯨꯗꯤ ꯑꯗꯨꯝ ꯏꯁꯥꯅ ꯑꯗꯨꯝ ꯁꯤ ꯉꯝꯒꯨꯅꯤ ꯍꯥꯏꯕ ꯑꯗꯨꯝ ꯍꯥꯏꯕ ꯈꯗ ꯋꯥꯅꯦꯕ ꯌꯦꯡꯉꯁꯤ ꯍꯥꯏꯕꯅꯤ ꯑꯗꯨ ꯌꯦꯡ ꯍꯥꯏꯕ ꯋꯥꯅꯦꯕ ꯎꯝ
ꯉꯝꯗ꯭ꯔꯁꯨ ꯉꯝꯃ꯭ꯔꯁꯨ ꯑꯗꯨꯝ ꯅꯨꯡꯁꯤ ꯍꯥꯏꯗꯤ ꯃꯣꯏ ꯇꯤꯝꯒ ꯈꯜꯂꯒ ꯑꯗꯨꯝ ꯅꯨꯡꯁꯤ ꯤꯕ ꯑꯃ ꯂꯩꯗꯅꯀꯣ ꯃꯣꯏ ꯉꯝꯅꯤ ꯍꯥꯏꯗꯨꯁꯨ ꯑꯗꯨꯝ ꯁꯞꯄꯣꯔꯠ ꯇꯧꯅꯤ ꯌꯨꯝꯗ ꯉꯝꯔꯁꯨ ꯉꯝꯗ꯭ꯔꯁꯨ
ꯅꯨꯅꯤꯡꯉꯨꯗꯦ ꯑꯩꯅ ꯃꯣꯏ ꯍꯟꯗ ꯖꯥꯠ ꯇꯧꯔꯒ ꯏꯠ ꯇꯧꯔꯒ ꯊꯥꯒꯠꯄꯁꯤꯅꯦꯨꯀꯣ ꯑꯩꯌꯦꯦ ꯅꯨꯅꯤꯡꯉꯤꯁꯦ ꯄꯤꯆꯔꯁꯨꯤꯗꯤꯑꯣ ꯑꯣꯏꯔꯁꯨ ꯌꯥ ꯌꯥꯝ ꯊꯥꯏ
ꯑꯥꯎ ꯁꯤꯅꯦ ꯏꯗꯤ ꯇꯧꯕꯗꯁꯨꯀꯣꯀꯛ ꯍꯥ ꯑꯗꯨꯒ
ꯊꯗ ꯀꯣꯏꯗ
ꯑꯗꯨ ꯍꯦ ꯑꯗꯨꯅꯤ ꯑꯗꯨ ꯑꯗꯨ ꯑꯗꯨ ꯋꯥꯈꯛꯇꯒꯤ ꯗꯤ ꯇꯧꯅꯤꯡꯉꯥꯏ ꯃꯤꯁꯨ ꯌꯥꯝ ꯂꯩꯖꯥꯅꯤꯍꯦ
ꯑꯁꯥꯏ ꯃꯅꯦ
ꯀꯃꯥꯏ ꯀꯃꯥꯏ
ꯏꯁꯣꯏ ꯃꯣꯏꯅ ꯑꯗꯨꯅꯦ ꯃꯣꯏꯅ ꯄꯥꯝꯗꯕ